ꯍꯜꯂꯣ
ꯍꯜꯂꯣ
ꯆꯥꯛ ꯆꯥꯔꯕꯣ
ꯍꯜꯂꯣ
ꯇꯥꯗ꯭ꯔꯣ
ꯍꯜꯂꯣ
ꯍꯜꯂꯣ
ꯍꯜꯂꯣ ꯇꯥꯕ꯭ꯔꯣ
ꯇꯥꯏꯌꯦ ꯇꯥꯗ꯭ꯔꯣ
ꯍꯜꯂꯣ
ꯍꯜꯂꯣ ꯍꯜꯂꯣ ꯍꯜꯂꯣ
ꯇꯥꯕ꯭ꯔꯣ ꯍꯜꯂꯣ
ꯇꯥꯗ꯭ꯔꯣ ꯇꯥꯏꯌꯦ ꯑꯩꯗꯤ
ꯇꯥꯕ꯭ꯔꯣ
ꯇꯥꯢꯌꯦ ꯇꯥꯢꯌꯦ
ꯍꯜꯂꯣ ꯇꯥꯕꯣ ꯑꯩ ꯇꯥꯗ꯭ꯔꯦ
ꯇꯥꯕꯤꯔꯣ
ꯇꯥꯗ꯭ꯔꯦ ꯇꯥꯗ꯭ꯔꯦ ꯍꯜꯂꯣ ꯍꯜꯂꯣ
ꯇꯥꯏ ꯍꯥꯏꯐꯦꯠ ꯇꯥꯏ
ꯆꯥꯛ ꯆꯥꯔꯕꯣ
ꯆꯥꯔꯦ ꯆꯥꯗ꯭ꯔꯤꯕꯣ
ꯆꯥꯛꯇꯤ ꯆꯥꯅꯔꯕꯣ ꯎꯝ
ꯇꯥꯕ꯭ꯔꯣ
ꯎꯅꯤꯡꯉꯦ
ꯅꯣꯛꯒꯅꯨ ꯄꯪꯅꯣꯛ ꯅꯣꯛꯄ ꯌꯥꯕ꯭ꯔꯣ ꯑꯝ
ꯒ꯭ꯌꯥꯟ ꯇꯥꯗꯦꯗ
ꯎ
ꯀꯩ ꯌꯦꯟꯁꯥꯡ ꯆꯥꯒꯦ
ꯊꯔꯣꯏ ꯆꯥꯏꯌꯦ ꯅꯪꯗꯤ
ꯊꯥꯔꯣꯏ ꯆꯥꯏ
ꯍꯥꯎꯕ꯭ꯔꯣ
ꯍꯥꯎꯋꯦ
ꯑꯝ ꯑꯩꯗꯤ ꯏꯟꯁꯥꯡ ꯊꯣꯡꯗ꯭ꯔꯦ ꯑꯌꯨꯛꯀꯤ ꯏꯟꯁꯥꯡꯗꯨꯅ ꯆꯥꯔꯦ ꯑꯝ ꯑꯗꯨꯒ ꯀꯩꯅꯣ ꯎꯝ ꯁꯧꯒ꯭ꯔꯤ ꯃꯔꯨꯗꯣ ꯍꯋꯥꯏ ꯁꯧꯒ꯭ꯔꯤꯒꯤ ꯍꯋꯥꯏꯖꯥꯔ ꯍꯋꯥꯏꯖꯥꯔꯗꯣ ꯑꯗꯨ ꯆꯥꯏꯑꯦ ꯑꯃꯦꯠꯄ ꯃꯣꯛ ꯑꯇꯦꯛꯄꯒ ꯇꯥꯗꯤꯌꯦ ꯎꯝ ꯅꯨꯡꯁꯥ ꯌꯥꯝ ꯁꯥꯏ
ꯅꯨꯡꯁꯥ ꯌꯥꯝ ꯁꯥꯏꯌꯦ
ꯎꯝ ꯑꯩꯅ ꯉꯥꯡꯕꯁꯤ ꯅꯪ ꯑꯗꯨꯝ ꯈꯨꯝꯃꯣꯀꯣ
ꯑꯩ ꯍꯥꯏꯕꯗꯤ ꯇꯥꯕ꯭ꯔꯣ
ꯑꯗꯨꯅꯦ ꯍꯧꯖꯤꯛ ꯉꯁꯥꯏꯗꯤꯀꯣ ꯅꯣꯡ ꯐꯖꯅ ꯆꯨꯋꯦ ꯑꯩꯈꯣꯏꯔꯣꯝꯗꯗꯤ ꯅꯣꯏꯔꯣꯝꯗꯗꯤ ꯆꯨꯗ꯭ꯔꯣ
ꯆꯨꯋꯦ
ꯑꯣ ꯆꯨꯋꯦ ꯍꯥꯏꯕ ꯑꯣ ꯑꯣ ꯌꯥꯏ ꯌꯥꯏ ꯅꯣꯡ ꯆꯨꯕꯕꯁꯤꯦ ꯂꯩꯕ ꯅꯨꯡꯉꯥꯏꯕꯅꯦ ꯈꯔꯗꯤ ꯏꯪꯕꯅꯦꯕ ꯑꯣ ꯑꯩꯈꯣꯏꯗꯗꯤ ꯌꯥꯝ ꯁꯥꯡꯅꯁꯨ ꯑꯣꯏ ꯄꯨꯡ ꯊꯨꯡ ꯑꯃ
ꯌꯥꯝ ꯁꯥꯡꯗꯦ ꯑꯩꯈꯣꯏꯔꯗꯤ ꯉꯥꯏꯍꯥꯛꯅꯦ ꯃꯤꯅꯤꯠ ꯇꯦꯟꯒꯨꯝꯕ ꯈꯛꯇꯅꯦ
ꯍꯧꯖꯤ ꯍꯧꯖꯤꯛꯇꯤ ꯌꯥꯝ ꯁꯥꯏ ꯅꯨꯡꯁꯥ ꯊꯣꯛꯇ꯭ꯔꯁꯨ ꯌꯥꯝ ꯁꯥꯏꯌꯦꯕ ꯎꯝ ꯌꯥꯝꯗꯦꯅꯦ ꯃꯤꯅꯤꯠ ꯇꯔꯥꯗꯤ
ꯍꯣꯏ ꯃꯤꯅꯤꯠ ꯇꯔꯥꯃꯨꯛ
ꯎ ꯅꯪ ꯐꯤ ꯇꯨꯕ ꯆꯠꯄ꯭ꯔꯣ ꯆꯠꯄ ꯅꯨꯡꯉꯥꯏꯕ꯭ꯔꯣ
ꯆꯠꯂꯦ ꯍꯣꯏ ꯅꯨꯡꯉꯥꯏ
ꯎꯝ ꯈꯪꯗ꯭ꯔꯦ ꯎꯝ ꯑꯩꯈꯣꯏꯗꯤ ꯈꯪꯗꯦꯗ
ꯀꯩ ꯇꯧꯔꯤꯅꯣ
ꯑꯣ ꯎ ꯑꯩꯈꯣꯏ ꯌꯨꯝꯗ ꯇꯨꯝꯗ꯭ꯔꯦ ꯑꯩꯈꯣꯏꯗꯤꯀꯣ ꯑꯗꯨꯒꯤ ꯃꯩꯁꯨ ꯃꯨꯠꯈ꯭ꯔꯦ ꯌꯨꯝꯗ ꯇꯨꯝꯗ꯭ꯔꯦ ꯉꯁꯤꯗꯤ ꯏꯆꯦ ꯈꯣꯏꯗ ꯇꯨꯝꯕ ꯆꯠꯂꯦ ꯉꯁꯤꯗꯤ ꯎꯝ ꯌꯨꯝꯗ ꯇꯨꯝꯕꯗ ꯅꯨꯡꯉꯥꯏꯇꯕꯀꯣ ꯑꯗꯨꯒꯤ ꯏꯆꯦ ꯈ꯭ꯣꯏꯗ ꯇꯨꯝꯕ ꯆꯠꯂꯦꯕ
ꯑꯩꯈꯣꯏꯗꯁꯨ ꯍꯧꯖꯤꯛꯅ ꯃ
ꯑꯣ ꯌꯥꯝ ꯊꯦꯡꯉꯤꯅꯦ ꯎꯝ ꯃꯩ ꯂꯥꯛꯄꯗꯣ ꯌꯥꯝ ꯊꯦꯡꯈ꯭ꯔꯦꯕ ꯇꯝꯄꯥꯛ ꯂꯝ ꯃꯥꯟꯗ꯭ꯔꯦꯕ ꯃꯩ ꯂꯥꯛꯇꯕꯒꯤ ꯅꯣꯏꯗꯣ
ꯇꯝꯄꯥꯛꯇ ꯍꯦꯟꯅ ꯃꯣꯠꯄꯅꯦ
ꯀꯩ ꯌꯦꯟꯁꯥꯡ ꯆꯥꯏ ꯍꯥꯏꯕ꯭ꯔꯣ ꯅꯪꯕꯣ ꯉꯁꯥꯏ ꯍꯥꯏꯕꯗꯣ
ꯈꯣꯏꯔꯣ ꯊꯔꯣꯏꯖꯔꯦ
ꯊꯔꯣꯏ ꯑꯁ ꯌꯥꯝ ꯍꯥꯎꯋꯏꯅꯦ ꯊꯔꯣꯏ ꯈꯨꯟꯕ ꯆꯠꯄ ꯀ꯭ꯔꯣ ꯅꯪꯕꯨ ꯃꯤꯅ ꯂꯩꯔꯛꯄ꯭ꯔꯥ ꯈꯔꯥ ꯀꯃꯥꯏꯅ
ꯅꯪꯪꯦ ꯀꯋꯥꯔ ꯄꯝꯕꯅꯤ
ꯑꯣ ꯑꯩꯁꯨ ꯆꯥꯅꯤꯡꯉꯦ ꯊꯔꯣꯏ ꯊꯔꯣꯏ ꯑ ꯅꯨꯡꯁꯤ ꯑ ꯏꯕꯥꯅꯤ ꯊꯧꯔꯣꯏ ꯈꯨꯟꯕ ꯆꯠꯄꯗꯣ
ꯀꯩꯊꯦꯜꯗꯒꯤ ꯄꯨꯔꯛꯕꯅꯦ
ꯅꯨꯡꯁꯤꯌꯦ ꯃꯇꯝꯗꯣ
ꯌꯥꯝ ꯅꯨꯡꯁꯤꯌꯦ ꯃꯇꯝꯗꫭ
ꯆꯠꯁꯦ
ꯂꯥꯒꯦ ꯅꫭꯡꯃꯥ ꯂꯥꯒꯦ ꯅꫭꯡꯃꯥꯒꫭ
ꯊꯔꯣꯏ ꯈꯨꯜꯂꯒ ꯊꯔꯣꯏꯁꯦꯀꫭ ꯑꯂꯨꯒ ꯉꯧ ꯐꯖꯅ ꯉꯧꯕꯤꯔꯗꯤ ꯍꯥꯎꯕꯅꯦ ꯑꯗꯨꯒ ꯑꯃꯦꯠꯄ ꯀꯨꯝꯕ ꯀꯣ ꯃꯣꯔꯣꯛ ꯃꯍꯤꯗꯣ ꯏꯂꯥꯡ ꯂꯥꯡꯉꯒꯅꯦ꯫ ꯇꯧꯕꯗꫭ ꯑꯁ ꯍꯥꯎꯕꯅꯦ ꯆꯤꯟꯕꯥꯟꯒꯁꯤ ꯂꯣꯏ ꯅꯥꯔꯒ ꯑꯁ ꯍꯥꯎꯕꯅꯦꯍꯦ ꯫
ꯊꯥꯎ ꯇꯧꯗ꯭ꯔꯗꯤ ꯍꯥꯎꯗꯦ꯫
ꯃꯥꯏꯔꯦꯟꯒ ꯊꯣꯡꯕꯁꯨ ꯍꯥꯎꯕꯅꯦ ꯊꯔꯣꯏꯗꯣ ꯑꯗꯨꯒ ꯎꯝ ꯑꫭꯛꯁꯥ ꯀꯣ ꯑꫭꯛ ꯁꯥꯗꯨꯒ ꯊꯣꯡꯕꯁꯨ ꯌꯥꯝ ꯍꯥꯎꯕ ꯌꯥꯏꯌꯦ ꯊꯔꯣꯏꯒ ꯎꯝ ꯎꯝ ꯊꯥꯎ ꯊꯥꯎ ꯎꯝ ꯊꯥꯎ ꯉꯧꯔꯗꯤ ꯍꯥꯎꯕꯅꯦ ꯊꯥꯎ ꯉꯧꯗꯕ ꯏꯆꯝ ꯆꯝꯅ ꯊꯣꯡꯕꯗꯣ ꯉꯥꯔꯤ ꯍꯥꯞꯄꯒ ꯊꯣꯡꯕꯗꯣ ꯑꯗꯨ ꯍꯥꯎꯇꯕꯅꯦꯕ
ꯉꯥꯔꯤ ꯍꯥꯞꯗꯨꯗꯤ ꯑꯣꯅꯤꯡꯉꯦ꯫
ꯑꯗꯨꯅꯦ ꯈꯪꯗ꯭ꯔꯦꯗꯥ ꯑꯪ ꯑꯗꯨ ꯎꯝ ꯉꯔꯤ ꯍꯥꯞꯄꯗꯣ ꯍꯣꯏ ꯑꯣꯅꯤꯡꯕꯅꯦ꯫ ꯃꯅꯝꯗꯣ ꯀꯔꯤ ꯍꯥꯏꯁꯤꯔꯥ ꯌꯥꯝ ꯍꯩꯅꯗꯕꯅꯦꯕ ꯉꯥ ꯑꯍꯤꯡꯕꯒꯤ ꯃꯅꯝꯒꯨꯝꯅ ꯅꯝꯕꯅꯦꯕ
ꯍꯣꯏ ꯑꯗꯨꯒꯤ ꯇꯥꯜꯂꯦ ꯑꯣꯅꯤꯡꯉꯦ ꯑꯩꯗꯤ ꯆꯥꯅꯤꯡꯗꯦ ꯑꯗꯨꯗꯤ
ꯎꯝ ꯍꯥꯎꯇꯕꯅꯦ꯫ ꯉꯥꯔꯤ ꯍꯥꯞꯄꯗꯨꯗꯤ ꯑꯣꯟꯅꯤꯡꯉꯦ ꯃꯁꯛꯁꯨ ꯌꯥꯝ ꯊꯤꯕꯅꯤ ꯏꯟꯁꯥꯡꯗꯣ
ꯅꯝꯊꯤꯕꯗꯨꯒ ꯃꯁꯥꯛꯇꯨꯒ
ꯅꫭꯛꯂꯥꯛꯀꯅꯣ ꯌꯦꯡꯅꯤꯡꯗꯦ ꯒꯤꯌꯥꯟ ꯇꯥꯗꯦ꯫ ꯑ ꯅꯝꯊꯤꯌꯦ ꯑꯗꯨꯒꯅꯦ ꯊꯤꯗꯁꯨ ꯃꯁꯛ ꯊꯤꯕꯅꯦ ꯑꯩꯈꯣꯏꯅ ꯐꯥꯏꯗꯣꯔꯛꯄ ꯑꯃꯥꯡꯕꯗꯨꯁꯨ ꯅꯝ ꯀꯩꯅꯣ ꯇꯧꯕꯅꯦ ꯃꯁꯛ ꯊꯤꯕꯅꯦꯕ꯫
ꯑꯩꯗꯤꯀꯣ ꯃꯥꯏꯔꯦꯟ ꯃꯅꯥꯒ ꯃꯥꯏꯔꯦꯟ ꯑꯄꯤꯛ- ꯑꯄꯤꯛꯄꯗꯣ ꯑꯗꯨ ꯆꯥꯅꯤꯡꯉꯦ ꯆꯝꯐꯨ
ꯍꯌꯦꯡ ꯀꯥꯏ ꯆꯠꯇꯣꯏꯅꯣ ꯇꯣ
ꯍꯌꯦꯡꯗꯤ ꯈꯪꯗꯦ ꯀꯗꯥꯏ ꯆꯠꯁꯤꯔꯥ ꯆꯠꯐꯝꯁꯨ ꯂꯩꯇꯦ꯫ ꯌꯨꯝꯗ ꯑꯗꯨꯝ ꯂꯩꯒꯅꯤꯗ꯫
ꯊꯕꯛ ꯂꯩꯕ꯭ꯔꯣ꯫ ꯀꯔꯤ ꯀꯔꯤ ꯊꯕꯛ ꯇꯧꯔꯤꯒꯦ ꯅꯪꯗꯤ
ꯌꯨꯝꯗ ꯂꯩꯒꯅꯤ ꯅꯪꯁꯨ ꯅꯪꯗꯤ ꯀꯥꯏ ꯆꯠꯀꯦꯔꯣ ꯍꯌꯦꯡ
ꯑꯩꯗꯤ ꯍꯌꯦꯡ ꯀ꯭ꯂꯥꯁ ꯆꯠꯀꯅꯤ ꯑꯗꯨꯒ ꯕꯖꯥꯔ ꯆꯠꯀꯅꯤ ꯊꯕꯛ ꯌꯥꯝꯃꯦ ꯍꯌꯦꯡꯁꯦ ꯈꯪꯗ꯭ꯔꯦ
ꯑꯥ ꯅꯪ ꯑꯣ ꯐꯤ ꯇꯨꯖ ꯐꯤ ꯐꯤꯇꯨꯕ ꯑꯃꯨꯛ ꯆꯠꯇꯣꯏꯔꯣ ꯅꯪ
ꯆꯠꯇꯣꯏꯅꯦ ꯍꯣꯏ
ꯑꯥ ꯍꯩꯅꯧ ꯆꯥꯕ ꯐꯪꯕ꯭ꯔꯣ ꯅꯣꯏꯕꯣ
ꯍꯩꯅꯧ ꯎꯗ꯭ꯔꯦ ꯍꯩꯩꯅꯧ ꯐꯪꯗ꯭ꯔꯦ
ꯍꯩꯅꯧ ꯃꯨꯟꯕꯗꯨꯁꯨ ꯍꯥꯎꯕꯅꯦꯕ
ꯍꯩꯅꯧ ꯃꯁꯛ ꯐꯥꯎꯕ ꯈꯪꯗ꯭ꯔꯦ
ꯑꯩꯈꯣꯏꯗꯁꯨ ꯌꯥꯝ ꯄꯥꯜꯂꯦ ꯍꯩꯅꯧ
ꯍꯧꯅꯧ ꯃꯁꯥꯛ ꯎꯗꯕ ꯀꯨꯏꯔꯦ
ꯌꯥꯝ ꯍꯥꯎꯋꯦꯕ
ꯊꯥꯔꯛꯑꯣ ꯍꯩꯅꯧꯗꯣ
ꯑꯦ ꯅꯣꯏ ꯇꯝꯄꯥꯛꯇ ꯍꯩꯅꯧ ꯌꯥꯝꯕꯅꯤꯅꯦꯍꯦ ꯂꯩꯇ꯭ꯔꯣ ꯅꯣꯏꯗꯗꯤ ꯍꯩꯅꯧ ꯌꯥꯝꯕꯅꯦ ꯅꯣꯏꯗ
ꯅꯧ ꯐꯪꯗꯦ
ꯂꯩꯇ꯭ꯔꯗꯤ ꯀꯩꯅꯣ ꯒꯥꯔꯤ ꯆꯠꯂꯗꯤ ꯊꯥꯕꯤꯔꯛꯄ ꯌꯥꯕ ꯒꯥꯔꯤꯁꯨ ꯆꯠꯇꯦ ꯎꯄꯥꯏ ꯂꯩꯇꯦꯅꯦ ꯂꯩꯔꯒ ꯆꯥꯔꯣꯀꯣ
ꯂꯩꯅꯤꯡꯉꯥꯏ ꯄꯩꯁꯥ ꯂꯩꯇꯦ
ꯂꯩꯔꯒ ꯆꯥꯔꯣ
ꯅꯣꯡꯆꯨꯕ꯭ꯔ ꯍꯧꯖꯤꯛ
ꯕꯖꯥꯔꯒꯤꯗꯨꯗꯤ ꯍꯥꯎꯕꯅꯦ ꯑꯆꯧ ꯑꯆꯧꯕꯗꯨ ꯃꯁꯛ ꯌꯥꯝ ꯐꯖ ꯐꯖꯕꯗꯣ
ꯅꯣꯡ ꯂꯥꯛꯄ꯭ꯔꯣ ꯍꯧꯖꯤꯛ
ꯎꯝ ꯍꯥꯎꯕꯅꯦꯕ
ꯇꯥꯕ꯭ꯔꯣ
ꯈꯪꯗꯦ ꯀꯩꯅꯣꯗꯨꯁꯨ ꯆꯥꯅꯤꯡꯉꯦ ꯎꯝ ꯗ꯭ꯔꯥꯒꯣꯟ ꯗ꯭ꯔꯥꯒꯣꯟ ꯍꯩꯗꯨꯁꯨꯀꯣ ꯆꯥꯅꯤꯡꯉꯦ ꯌꯥꯝ ꯍꯥꯎꯋꯦ ꯍꯥꯏꯌꯦ ꯑꯗꯨ ꯃꯤꯅ ꯑꯗꯨꯒ ꯁꯦꯝꯁꯨ ꯆꯥꯅꯤꯡꯉꯦ ꯑꯪꯒꯨꯔꯁꯨ ꯆꯥꯅꯤꯡꯉꯦ ꯑꯗꯨꯒꯀꯣ ꯃꯄꯥꯥꯟ ꯂꯝꯒꯤ ꯀꯩꯅꯣ ꯎꯝ ꯀꯔꯤ ꯍꯥꯏꯁꯤꯔ ꯅꯥꯠꯁ ꯑꯃ ꯌꯥꯝ ꯍꯥꯎꯕ ꯂꯩꯌꯦ ꯑꯦ ꯅꯣꯏꯗ ꯅꯣꯡ ꯆꯨꯔꯕꯣ ꯑꯃꯨꯛ ꯐꯩꯅꯦ ꯅꯣꯡ ꯆꯨꯄꯁꯦ ꯏꯪꯕꯅꯦ ꯇꯨꯝꯕ ꯅꯨꯡꯉꯥꯏꯕꯅꯦꯕ ꯈꯪꯗꯦ ꯀꯔꯤꯅꯣ ꯋꯥꯜꯅꯠ ꯋꯥꯜ ꯀꯩꯅꯣ ꯅꯠꯇꯣ ꯑꯗꯨ ꯌꯥꯝ ꯍꯥꯎꯋꯦꯕ ꯃꯄꯥꯥꯟ ꯂꯝꯒꯤꯗꯤ ꯃꯥꯒꯤ ꯅꯠꯇ‌ꯣ ꯌꯥꯝ ꯆꯥꯎꯋꯦꯕ ꯑꯩꯈꯣꯏ ꯆꯤꯡꯒꯤꯗꯤ ꯌꯥꯝ ꯍꯥꯎꯇꯦꯗꯅ ꯌꯥꯝ ꯀꯜꯂꯒ ꯑꯩ ꯑꯩꯒꯤꯁꯨ ꯂꯩꯇꯦ ꯃꯤꯅ ꯄꯤꯕꯅꯦ ꯑꯅꯤ ꯈꯛꯇ ꯆꯥꯏꯑꯦꯕ ꯑꯗꯨꯒ ꯌꯥꯝ ꯍꯥꯎꯋꯦꯕ ꯎꯝ
ꯑꯩꯗꯤ ꯑꯗꯨ ꯆꯥꯅꯤꯡꯗꯦ
ꯍꯌꯦꯡꯋꯥꯏ ꯄꯩꯁꯥ ꯂꯩꯔꯀꯥꯟꯗꯀꯣ ꯂꯩꯔꯒ ꯆꯥꯁ‌ꯦ
ꯑꯩꯗꯤ ꯑꯗꯨ ꯆꯥꯅꯤꯡꯗꯦ ꯍꯥꯎꯇ‌ꯦ ꯑꯩꯗꯤ ꯄꯥꯝꯗ‌ꯦ ꯆꯤꯡꯒꯤꯗꯨꯅ ꯍꯦꯟꯅ ꯍꯥꯎꯋꯦ ꯀꯜꯂꯁꯨ
ꯀꯩꯅꯣ ꯎꯝ ꯅꯣꯡꯃ ꯕꯖꯥꯔ ꯀꯣꯏꯔꯨꯁꯦ ꯁꯦꯀꯦꯟꯍꯦꯟ ꯂꯧꯕ ꯆꯠꯁꯦ
ꯍꯣꯏ ꯂꯥꯛꯑꯣ ꯆꯠꯁꯦ
ꯕꯖꯥꯔ ꯆꯠꯇꯕꯁꯨ ꯀꯨꯏꯔꯦꯕ
ꯌꯦꯟ ꯊꯤꯔꯒ
ꯁꯦꯀꯦꯟꯍꯦꯟ ꯈꯜꯂꯨꯁꯦꯕ
ꯂꯨꯄꯥ ꯇꯥꯔꯒꯤꯗꯣ
ꯍꯧꯖꯤꯛꯀꯥꯟ ꯁꯤꯀꯦꯟꯍꯦꯟꯁꯨ ꯌꯥꯝ ꯇꯥꯡꯉꯤꯅꯦ ꯐꯨꯔꯤꯠ ꯈꯪꯒ꯭ꯔꯥꯎ ꯂꯤꯠꯂꯤꯕꯥꯉꯥꯏ
ꯂꯨꯄꯥ ꯇꯔꯥꯒꯤꯗꯣ ꯈꯜꯂꯨꯁꯦ ꯆꯠꯂꯒ
ꯂꯨꯄꯥ ꯇꯔꯒꯤꯗꯤ ꯏꯁ ꯀꯩꯅꯣ ꯃꯆꯨ ꯐꯣꯏ ꯃꯆꯨ ꯐꯥꯎꯕ ꯂꯣꯏꯅ ꯀꯣꯛꯈ꯭ꯔꯅꯤ
ꯂꯧ ꯆꯠꯕꯗ ꯍꯥꯞꯅꯕ
ꯇꯤ ꯁꯥꯔꯠꯀꯨꯝꯕꯁꯨ ꯐꯨꯔꯤꯠꯀꯨꯝꯕꯁꯨ ꯂꯤꯠꯅꯤꯡꯉꯥꯏ ꯂꯩꯇ꯭ꯔꯦꯕ ꯈꯣꯡꯒ꯭ꯔꯥꯎꯒꯨꯝꯕ ꯑꯗꯨ ꯈꯜꯂꯨꯁꯦ ꯎꯝ ꯂꯧ ꯆꯠꯄꯗ ꯀꯩꯅꯣ ꯐꯨꯔꯤꯠ ꯑꯗꯨꯒꯨꯝꯕꯗꯨꯁꯨ ꯌꯥꯝ ꯀꯥꯟꯅꯩꯌꯦꯕ ꯑꯗꯨꯅꯦ ꯂꯧ‌ ꯆꯠꯄ ꯀꯥꯟꯗꯗꯤ ꯐꯨꯔꯤꯠ ꯑꯐꯕ ꯂꯤꯠꯄ ꯅꯨꯡꯉꯥꯏꯇꯦꯗꯅ ꯃꯁꯛ ꯊꯤꯕ ꯑꯃꯟꯕ ꯈꯩꯗꯣ ꯂꯧ ꯆꯠꯄ ꯀꯥꯟꯗꯂꯤꯠ ꯀꯗꯕꯅꯦꯕꯥ ꯑꯥ
ꯆꯠꯅꯤꯡꯗ‌ꯦ
ꯎꯝ ꯑꯗꯨꯒꯤꯁꯨ ꯈꯟꯕ ꯌꯥꯏ ꯑꯦ ꯇꯤꯟꯐꯥ ꯂꯩꯇꯦꯍ‌ꯦ ꯑꯩꯈꯣꯏꯗ ꯂꯣꯏ ꯃꯥꯡꯈ꯭ꯔꯦ ꯇꯤꯟꯐꯥ ꯍꯥꯟꯅꯗꯤ ꯌꯥꯝ ꯂꯩꯔꯝꯕꯅꯦ ꯍꯧꯖꯤꯛꯇꯤ ꯂꯩꯇ꯭ꯔꯦ
ꯌꯥꯝ ꯂꯩꯕꯅꯦ ꯈꯪꯉꯤ ꯈꯪꯉꯤ ꯈꯪꯉꯦ ꯀꯩꯅꯣ